ꯎꯝ ꯇꯥꯏꯀꯣ
ꯎꯝ ꯇꯥꯏꯌꯦ ꯐꯖꯅ
ꯑ ꯑꯣ ꯍ ꯍ
ꯎꯝ ꯑꯗꯨ ꯅꯪ ꯑꯩꯅ ꯍꯪꯅꯤꯡꯉꯥꯏ ꯇꯧꯕꯗꯣ ꯅꯪꯅ ꯍꯩꯈ꯭ꯔꯕꯒꯤ ꯌꯥꯝ ꯅꯨꯡꯉꯥꯏꯌꯦ꯫ ꯑꯩꯁꯨ ꯑꯗꯨꯝ ꯐꯤꯜ ꯇꯧꯕ ꯐꯥꯔꯁ ꯍꯦꯛ ꯂꯥꯄ ꯀꯥꯟꯗ ꯍꯥꯏꯕꯗꯤ ꯑꯩꯈꯣꯏ ꯑꯩꯒꯤ ꯀ꯭ꯂꯥꯁꯃꯦꯠꯅꯤ ꯍꯥꯏꯔꯁꯨ ꯃꯁꯦ ꯑ ꯑꯩ ꯐꯖꯅ ꯇꯤꯟꯕ ꯅꯨꯄꯤꯁꯨ ꯅꯠꯇꯦ ꯑꯗꯨꯝ ꯀ꯭ꯂꯥꯁꯃꯦꯠꯅꯤ ꯍꯥꯏꯅ ꯈꯪꯅꯕ ꯅꯨꯄꯤꯅꯦ ꯑꯩꯈꯣꯏ ꯌꯨ ꯑꯥ ꯇ꯭ꯔꯤꯅꯤꯇꯤꯗ ꯂꯩꯕ ꯀꯥꯟꯗꯗꯤ ꯑꯩꯈꯣꯏ ꯃꯤ ꯌꯥꯝꯗꯕꯒꯤ ꯑꯗꯨꯝ ꯀꯔꯤꯅꯣ ꯇꯤꯟꯅꯕ ꯅꯠꯇ꯭ꯔꯒ ꯋꯥꯔꯤ ꯊꯕ ꯑꯗꯨꯝ ꯂꯣꯏꯅꯃꯛꯄꯨ ꯈꯪꯉꯤꯅ ꯌꯨ ꯕꯤ ꯑꯦꯁꯗꯗꯤ ꯃꯤ ꯍꯟꯗ꯭ꯔꯦꯠ ꯄ꯭ꯂꯥꯁꯅꯦꯕ ꯀ꯭ꯂꯥꯁꯇ ꯑꯗꯨꯒꯤ ꯃꯥꯕꯨ ꯋꯥꯔꯤ ꯑꯃꯠꯇꯁꯨ ꯁꯥꯕ ꯅꯨꯄꯤ ꯅꯠꯇꯦꯕ ꯃꯥꯁꯦ ꯑꯗꯨꯒ ꯑꯩꯅ ꯍꯦꯛ ꯂꯥꯛꯔꯒ ꯃꯥꯁꯦ ꯃꯥꯒꯤ ꯊꯛ ꯃꯥ ꯃꯥꯁꯦ ꯐ꯭ꯔꯦꯟꯂꯤꯗꯤ ꯑꯣꯏꯅ ꯑꯗꯨꯝ ꯇꯧꯔꯀꯣ ꯅꯪ ꯈꯪꯗ꯭ꯔꯗꯤ ꯍꯪꯉꯀꯣ ꯑꯗꯨꯒꯨꯝꯕ ꯑꯗꯨꯝ ꯇꯧꯋꯦ ꯑꯗꯨ ꯑꯣꯏꯔꯁꯨ ꯏꯀꯥꯏꯕꯒ ꯀꯣ ꯏꯀꯥꯏꯕ ꯑꯃꯁꯨ ꯁꯨꯂꯩꯌꯦ ꯑꯗꯨ ꯑ ꯃꯥꯗꯤ ꯂꯨꯍꯣꯡꯕ ꯀꯨꯏꯗ꯭ꯔꯕꯒꯤꯀꯣ
ꯑꯥ
ꯃꯥꯗꯤ ꯑꯗꯨꯝ ꯁꯟꯗꯦ ꯁ꯭ꯀꯨꯜꯗꯁꯨ ꯑꯣꯖꯥ ꯇꯧꯕ ꯑꯗꯨꯒ ꯀꯔꯤ ꯀꯔꯤꯅꯣ ꯃꯐꯝ ꯁꯨ ꯑꯗꯨꯝ ꯐꯖꯅ ꯆꯠꯂꯒ ꯃꯥꯒꯤ ꯐ꯭ꯔꯦꯟꯁꯨ ꯌꯥꯝ ꯂꯩꯈ꯭ꯔꯕ ꯑꯩꯗꯤ
ꯍꯣꯏ ꯍꯣꯏ
ꯍꯩ ꯇꯤꯟꯅꯕꯁꯨ ꯈꯔ ꯋꯥꯕ ꯑꯗꯨ ꯑꯩ ꯆꯠꯄ ꯃꯇꯝꯗ ꯃꯤꯅꯗꯤ ꯑꯩꯕꯨ ꯈꯪꯕ ꯑꯩꯅꯗꯤ ꯃꯣꯏꯕꯨ ꯈꯪꯗꯕ ꯑꯩ
ꯍꯣꯏ ꯍꯣꯏ ꯑꯗꯨꯃꯥꯏ ꯇꯧꯋꯦ ꯎꯝ
ꯀꯞꯅꯤꯡꯕ ꯉꯥꯛꯇꯅꯤ ꯍꯧꯖꯤꯛꯇꯤ ꯈꯔ ꯐꯈ꯭ꯔꯦ ꯑꯩꯁꯨ ꯑꯉꯥꯡ ꯂꯩꯇ꯭ꯔꯁꯨꯀꯣ
ꯎ
ꯍꯥꯏꯕꯗꯤ ꯃꯣꯏꯒꯤ ꯀꯜꯞ ꯃꯣꯏꯒꯤ ꯀꯔꯤꯅꯣ ꯍꯦꯕꯤꯆꯨꯋꯦꯠ ꯑꯣꯏꯈ꯭ꯔꯕ ꯈꯔꯗꯤ
ꯑꯥ ꯍꯣꯏ ꯍꯣꯏ ꯑꯣꯏꯈ꯭ꯔꯦ ꯑꯣ ꯑꯣꯏꯕꯅꯦ
ꯐꯩ ꯍꯧꯖꯤꯛ ꯇꯦ
ꯍꯣꯏ ꯑꯦ ꯎꯝ ꯑꯩꯁꯨ ꯍꯧꯖꯤꯛꯇꯤ ꯑꯦꯗꯣꯞ ꯇꯧꯈ꯭ꯔꯦ ꯑꯗꯨꯝ ꯃꯣꯏꯒꯤ ꯑ ꯍꯩꯅꯕꯤ ꯃꯣꯏꯒꯤ ꯆꯠꯅꯕꯤꯁꯦ ꯑꯩ ꯑꯍꯥꯟꯕ ꯂꯥꯛꯄ ꯀꯥꯟꯗ ꯑꯩꯁꯨ ꯑꯩ ꯀꯔꯤꯒꯤ ꯁꯨꯃꯥꯏ ꯇꯧꯕꯒ ꯑꯁꯤꯗ ꯀꯃꯥꯏꯅ ꯄꯨꯟꯁꯤ ꯆꯨꯞꯄ ꯀꯃꯥꯏ ꯂꯩꯗꯣꯏꯅꯣꯀꯣꯅ ꯃꯊꯥ ꯁꯥꯕꯁꯦ ꯑꯩꯅ ꯑꯩ ꯊꯥꯊꯥ ꯅꯠꯇꯦ ꯑꯗꯨꯉꯩ
ꯎꯝ ꯑꯩꯁꯨ ꯑꯗꯨꯝ ꯇꯧꯕꯅꯤ ꯀꯨꯏꯕꯅꯦ ꯑꯗꯨꯝ ꯂꯩꯕꯅ ꯑꯗꯨ ꯑꯩꯅ ꯁꯁꯧ ꯄꯒꯨꯝ ꯅꯠꯇ꯭ꯔꯒ ꯁꯧꯗ꯭ꯔꯁꯨ ꯑꯩꯈꯣꯏ ꯑꯁ ꯅꯨꯡꯉꯥꯏꯇꯕ ꯇꯝꯗꯗꯤ ꯑꯩꯈꯣꯏꯒꯤ ꯃꯁꯛꯁꯨ ꯇꯨꯡꯒꯅꯤꯅꯀꯣ
ꯍ ꯍꯣꯏ
ꯏꯀꯥꯏꯕꯒꯨꯝꯕ ꯇꯧꯕ ꯑꯗꯨꯗ ꯑꯩꯒꯤ ꯅꯨꯄꯥꯅ ꯍꯪꯅꯤꯡꯉꯤ ꯅꯪꯗꯤ ꯀꯔꯤ ꯇꯧꯕ꯭ꯔꯥ ꯅꯪꯗꯤ ꯀꯔꯤ ꯇꯧꯕ꯭ꯔꯥ ꯅꯪꯁꯦ ꯌꯥꯝ ꯅꯨꯡꯉꯥꯏꯇꯕ꯭ꯔꯣ ꯑꯩꯈꯣꯏꯒꯤ ꯌꯨꯝꯗ ꯂꯥꯛꯔꯒ ꯑꯗꯨꯝ ꯍꯥꯏꯕꯅꯤ ꯑꯩꯅ ꯀꯔꯤꯁꯨ ꯉꯥꯡꯒꯅꯨ ꯍꯥꯏꯔꯒ
ꯎꯝ ꯅꯪ
ꯅꯨꯡꯉꯥꯏꯔꯁꯨ ꯅꯨꯡꯉꯥꯏꯇ꯭ꯔꯁꯨ ꯑꯩꯈꯣꯏꯁꯦ ꯑꯁ ꯑꯦꯗꯣꯞꯐ ꯇꯧꯅꯤꯡꯉꯥꯏ ꯃꯇꯝꯗꯤ ꯆꯪꯕꯅꯤꯀꯣ
ꯍꯣꯏ ꯃꯇꯝ ꯆꯪꯉꯦ ꯑꯥꯏ ꯑꯣ ꯆꯤ ꯆꯍꯤ ꯑꯍꯨꯝ ꯁꯨꯈ꯭ꯔꯕꯒꯤ ꯑꯩꯕꯨꯗꯤ ꯑꯗꯨꯝ ꯇꯧꯕ ꯍꯧꯔꯦ ꯑꯗꯣ ꯑꯉꯥꯡꯁꯨ ꯑꯃꯨꯛ ꯂꯩꯈ꯭ꯔꯕꯒꯤ ꯑꯩꯁꯦ ꯈꯔ ꯑ ꯀꯩꯅꯣ ꯇ ꯑꯗꯨꯒ ꯎꯝ ꯑꯈꯣꯏ ꯑꯈꯣꯏꯗꯁꯨ ꯑꯈꯣꯏꯒꯤ ꯑꯩꯒꯤꯒꯨꯝꯕꯁꯦ ꯃꯤ ꯈꯔ ꯂꯥꯛꯑꯦ ꯑꯩꯈꯣꯏꯔꯣꯝꯒꯤ ꯃꯤꯁꯦ ꯈꯔ ꯑ ꯁꯤꯗ ꯌꯨꯝ ꯄꯥꯟꯕ ꯃꯤ ꯑꯃ ꯑꯅꯤ ꯂꯩꯌꯦꯕꯀꯣ
ꯑꯣ
ꯑꯗꯨꯁꯨ ꯄꯨꯔꯥ ꯃꯣꯏꯗꯤ ꯃꯁꯨꯒ ꯎꯈ꯭ꯔꯦ ꯃꯣꯏꯗꯤ ꯃꯥꯒꯤ ꯃꯥꯎꯒ ꯎꯈ꯭ꯔꯦꯕꯀꯣ ꯃꯣꯏ ꯃꯥꯗꯤ
ꯑꯣ ꯑꯣ
ꯑꯗꯨꯃꯥꯏ ꯇꯧꯔꯁꯨ ꯅꯍꯥꯟ ꯅꯨꯨꯕꯤ ꯑꯣꯏꯔꯁꯨ ꯑꯩꯗꯤ ꯏꯃꯥꯟꯅꯕꯤꯒꯨꯝꯅ ꯑꯗꯨꯝ ꯄꯨꯟꯖꯩ
ꯑꯣ ꯑꯣ
ꯃꯤ ꯑꯇꯣꯞꯄ ꯂꯩꯇꯕꯒꯤꯀꯣ
ꯎꯝ ꯑꯗꯨꯅ ꯐꯕꯅꯤ
ꯍꯣꯏ ꯑꯗꯣ ꯃꯥꯅꯁꯨ ꯑꯃꯨꯛ ꯑꯩꯕꯣ ꯃꯆꯥꯅꯨꯄꯤꯒꯨꯝꯅ ꯑꯃꯨꯛꯀ ꯀꯩꯅꯣ ꯇꯧꯔꯒ ꯑꯦ ꯃꯥꯕꯨ ꯊꯦꯡꯅꯔꯗꯤ ꯑꯩꯅ ꯋꯥꯈꯜ ꯌꯥꯝ ꯅꯨꯡꯉꯥꯏꯕꯗꯣ ꯍꯔꯥꯎꯕꯗꯣ
ꯌꯥꯝ ꯐꯥꯏ꯫
ꯎꯝ ꯃꯥꯏꯅ ꯇꯋꯏ ꯌꯥꯦ
ꯑꯗꯨꯒꯤ ꯑꯁ ꯑꯩꯈꯣꯏ ꯑꯉꯥꯡꯕꯨꯀꯣ ꯃꯤ ꯑꯇꯣꯞꯄ ꯇ ꯂꯨꯍꯣꯡꯅꯤꯡꯉꯥꯏ ꯑꯩꯗꯤ ꯑꯁ ꯄꯥꯝꯗꯦ
ꯍꯣꯏ ꯑꯩꯁꯨ ꯑꯗꯨꯃꯥꯏꯅ ꯈꯜꯂꯛꯒ ꯑꯁ ꯑꯩꯗꯤ ꯑꯩꯒꯤ ꯏꯆꯥ ꯄꯣꯛ ꯅꯨꯄꯤ ꯄꯣꯛꯄ ꯀꯥꯟꯗ ꯑꯁ ꯏꯆꯥ ꯅꯨꯨꯄꯤ ꯄꯣꯛꯑꯦꯗꯣ ꯑꯩꯒꯤ ꯂꯨꯍꯣꯡꯒꯦ ꯍꯥꯏꯗꯤ ꯑꯩꯒꯤ ꯈꯨꯟꯗ ꯏꯃꯥ ꯑꯩꯈꯣꯏꯒꯤ ꯈꯨꯟꯗ ꯅꯠꯇ꯭ꯔꯒꯅ ꯑꯩ ꯏꯅꯥꯛ ꯏꯅꯥꯛꯇ ꯅꯠꯇ꯭ꯔꯒꯅ ꯏꯃꯥꯈꯣꯏꯒꯤ ꯈꯣꯟꯗ ꯅꯠꯇ꯭ꯔꯗꯤ ꯑꯇꯣꯞꯄꯗꯗꯤ ꯄꯤꯔꯣꯏꯅ ꯑꯩꯁꯨ ꯑꯗꯨꯝ ꯈꯜꯂꯒ ꯂꯩꯌꯦ ꯑꯗꯣ ꯑꯉꯥꯡꯒꯤ ꯅꯅꯨꯡꯁꯤꯕꯁꯨ ꯈꯥꯟꯗꯦ ꯇ
ꯎ ꯑꯩꯈꯣꯏ ꯏꯃꯥ ꯕꯕꯥꯅ ꯍꯥꯏꯕꯗꯣ ꯆꯨꯝꯗꯤ ꯆꯨꯝꯕꯒꯤ ꯍꯥꯏꯕꯅꯤꯀꯣ
ꯍ ꯎ
ꯑꯩꯈꯣꯏ ꯑꯦꯛꯁꯄꯤꯔꯤꯌꯦꯟꯁ ꯇꯧꯗ꯭ꯔꯤꯉꯩꯗꯗꯤ ꯂꯧꯅꯤꯡꯗꯕꯗꯣ ꯋꯥꯗꯣ
ꯍꯣꯏ ꯑꯗꯨꯅꯤ ꯑꯩꯁꯨ ꯏꯃꯥꯒ ꯏꯄꯥꯅ ꯑ ꯅꯪ ꯑꯗꯨ ꯊꯝꯃꯜꯂꯦ ꯑꯗꯨꯒ ꯇꯣꯡꯁꯨ ꯇꯣꯡꯉꯥꯟꯂꯦ ꯅꯪ ꯌꯥꯔꯣꯏ ꯌꯥꯔꯣꯏꯅ ꯍꯥꯏꯕꯅꯦ꯫ ꯑꯩꯗꯣ ꯁꯨꯃꯥꯡ ꯂꯕꯤ ꯗꯤ ꯑꯗꯨꯝ ꯌꯥꯒꯅꯤ ꯌꯥꯒꯅꯤꯅ ꯍꯥꯏꯔꯒ꯫ ꯆꯠꯂꯒ ꯑꯩꯗꯣ ꯏꯃꯥ ꯅꯤꯡꯖꯕꯗꯣ
ꯎ
ꯎꯝ ꯀꯔꯤ ꯍꯥꯏꯁꯤꯔꯥ ꯈꯪꯗꯦ ꯑꯩꯈꯣꯏ ꯄꯨꯟꯁꯤꯁꯦ
ꯍꯣꯏ ꯌꯥꯒꯅꯤ ꯌꯥꯒꯅꯤ ꯅ ꯆꯠꯂꯒ ꯑ ꯆꯠꯄ ꯃꯇꯨꯡꯗ꯫ ꯁꯤ ꯑꯩꯕꯨꯣꯠꯁꯨ ꯑꯗꯨꯃꯥꯏꯅ ꯇꯧꯋꯦ ꯑꯩꯁꯨ ꯑꯗꯨꯃꯥꯏꯅ ꯇꯧꯋꯦꯅ ꯑꯃꯨꯛꯀ ꯐꯣꯟ ꯇꯧꯔꯒ ꯍꯥꯏꯕꯁꯨ ꯌꯥꯗ꯭ꯔꯦ ꯑꯗꯨꯒꯤ ꯑꯩ ꯏꯊꯟꯇ ꯈꯥꯡꯕꯁꯦ ꯈꯥꯡꯕꯁꯦ꯫
ꯅꯨꯡꯉꯥꯏ ꯇꯧꯔꯁꯨ ꯅꯨꯡꯉꯥꯏꯌꯦ ꯅꯨꯡꯉꯥꯏꯌꯦꯅ ꯑꯗꯨꯝ ꯍꯥꯏꯔꯒ ꯂꯩꯔꯕꯅꯤ ꯃꯔꯛ ꯃꯔꯛꯁꯤ
ꯑ ꯍꯣꯏ ꯑꯁ ꯅꯪꯁꯦ ꯌꯥꯝ ꯀꯔꯤꯅꯣꯅ ꯊꯟꯗ ꯑꯗꯨꯝ ꯈꯪꯈ꯭ꯔꯝꯒꯅꯤ ꯅꯪꯒꯤꯗꯤ ꯑꯩ ꯑꯩꯈꯣꯏꯗꯒꯤ ꯌꯥꯝ ꯍꯦꯜꯂꯦꯕ ꯍꯥꯏꯕꯗꯤ ꯑꯩꯗꯤ꯫ ꯑ ꯑꯗꯨ ꯑꯩꯈꯣꯏ ꯈꯨꯟꯗꯗꯤ ꯑꯩꯗꯤ ꯏꯆꯦ ꯏꯆꯦ ꯑꯍꯨꯝ ꯂꯩꯌꯦ ꯑꯗꯨꯒ꯫ ꯑꯩꯒꯤ ꯕ꯭ꯔꯗꯔ ꯑꯩꯒꯤ ꯈꯨꯟꯁꯦ ꯑꯩꯒꯤ ꯈꯨꯟꯗꯤ ꯏꯄꯥꯅ ꯑꯥꯗ ꯅꯥꯒꯂꯦꯟꯗ ꯆꯠꯈ꯭ꯔꯕꯅꯦꯕꯀꯣ
ꯏꯄꯥꯒ ꯏꯃꯥꯅ ꯑꯗꯨ ꯑꯇꯣꯞꯄ ꯂꯣꯏꯅꯃꯛꯇꯤ ꯑꯗꯨꯗ ꯇꯃꯦꯡꯂꯣꯡꯗ ꯂꯩꯌꯦꯕ꯫ ꯑꯗꯨ ꯑꯩ ꯐꯧ ꯑꯗꯨꯒꯨꯝꯕ ꯐꯤꯜ ꯇꯧꯕꯗꯣ ꯅꯪ꯫ ꯗꯤ ꯁꯣꯏꯗꯅ ꯐꯖꯅ ꯇꯧꯔꯝꯒꯅꯤ꯫
ꯇꯧꯋꯦ ꯆꯠꯀꯦ ꯍꯥꯏꯔꯁꯨ ꯑꯗꯨ ꯃꯇꯝꯗꯣ ꯏꯔꯥꯡ ꯑꯦ ꯀꯩꯅꯣ ꯃꯇꯝ ꯑꯣꯏꯕꯒꯤ ꯆꯠꯊꯣꯛ ꯆꯠꯁꯤꯟ ꯌꯥꯗꯕꯒꯤꯀꯣ ꯗꯣ ꯎꯝ꯫ ꯑꯗꯨꯃꯥꯏꯅ ꯇꯧ ꯑꯩꯈꯣꯏꯒꯤꯅ ꯑꯩꯅ ꯍꯦꯟꯅ ꯌꯨꯝꯅꯤꯡꯕ ꯍꯥꯏꯁꯦ ꯀꯔꯤꯔꯥ ꯍꯥꯏꯔꯒ ꯑꯩꯈꯣꯏ ꯔꯣꯝꯒꯤꯁꯦ ꯈꯔ ꯍꯥꯏꯒꯦ ꯍꯥꯏꯔꯗꯤ꯫ ꯑꯣꯔꯊꯣꯗꯣꯛꯁ ꯑꯣꯜꯒꯤ ꯃꯇꯝꯒꯤ ꯈꯔ ꯈꯔ ꯆꯠꯅꯕꯤꯁꯦ ꯈꯔ ꯥ ꯂꯧꯔꯤꯑꯕꯀꯣ ꯑꯩꯈꯣꯏꯔꯣꯝꯗꯗꯤ ꯍꯧꯖꯤꯛ ꯃꯣꯗꯔꯅꯥꯏꯁꯀꯤꯩ ꯈꯔ ꯈꯔ ꯊꯣꯛꯈ꯭ꯔꯦꯅ ꯑꯗꯨꯝ ꯀꯩꯅꯣꯗ ꯑꯁꯣꯝꯗꯗꯤ ꯑꯗꯨꯝ ꯃꯣꯛꯀꯨꯝꯕꯗꯣ꯫ ꯇꯧꯗ꯭ꯔꯤ ꯄꯥꯛ ꯇꯧꯕꯁꯨ ꯂꯩꯌꯦ ꯑꯗꯣ ꯑꯅꯝꯕꯅ꯫ ꯑꯣ ꯑꯩꯈꯣꯏ ꯑꯗꯨꯝ ꯃꯅꯨꯡꯗꯨꯗ ꯑꯩꯈꯣꯏꯒꯤ ꯑꯩ ꯅꯨ꯫ ꯃꯄꯥꯒꯤ ꯃꯃꯥ ꯃꯄꯥꯁꯦ ꯑꯍꯟꯁꯨ ꯑꯣꯏꯕꯒꯤ ꯑꯗꯨꯒ꯫ ꯊꯥꯏꯅꯒꯤꯁꯦ ꯐꯖꯅ ꯉꯥꯛꯀꯨ ꯂꯩꯕꯅꯦꯕꯀꯣ
ꯑꯣ
ꯑꯗꯨꯒꯤ ꯑꯩꯁ ꯑꯣ ꯏꯟꯅꯕ ꯍꯣꯠꯅꯕꯗꯩ꯫
ꯑꯦ ꯑꯗꯨꯒꯤꯅꯤꯗ ꯑꯩꯅ꯫ ꯍꯦꯟꯅ ꯀꯩꯅꯣ ꯇꯧꯗꯦ ꯍꯧꯖꯤꯛꯇꯤ ꯀꯩꯁꯨ ꯅꯠꯇꯔꯦ꯫ ꯊꯣꯛꯈ꯭ꯔ ꯇꯣꯉꯥꯟꯅ ꯄꯨꯔꯥ ꯁꯦꯄꯔꯦꯠ ꯊꯣꯛꯈ꯭ꯔꯕꯒꯤ ꯃꯣꯏ ꯂꯥꯛꯄ ꯀꯣꯏꯕ ꯂꯥꯛꯄ ꯃꯇꯝꯒꯨꯝꯕꯗ ꯈ ꯑ ꯁꯕꯥꯇꯥꯕꯔꯒ ꯍꯖꯤꯗꯤ ꯑ ꯐ꯭ꯔꯤꯗ ꯂꯩꯈ꯭ꯔꯦꯅ ꯑꯗꯨꯒꯤ
ꯑꯥ ꯑꯥ ꯌꯥꯝ ꯐꯩ ꯑ ꯑꯩꯈꯣꯏ ꯅꯨꯡꯁꯤꯔꯁꯨ ꯀꯣ ꯑꯩꯈꯣꯏꯁꯦ ꯑꯩꯈꯣꯏ ꯃꯥꯗꯔ ꯏꯟꯂꯣ ꯐꯥꯗꯔ ꯏꯟꯂꯣ ꯏꯟꯂꯣ ꯑꯩꯈꯣꯏꯕꯨ ꯌꯥꯝ ꯅꯨꯡꯁꯤꯔꯁꯨ꯫ ꯑꯩꯈꯣꯏꯁꯨ ꯌꯨꯝ ꯑꯇꯣꯞꯄꯗꯒꯤ ꯂꯥꯛꯄꯅꯤꯅ꯫ ꯈꯔ ꯐ꯭ꯔꯤꯗꯝꯗꯤ ꯄꯥꯝꯗꯤ ꯄꯥꯝꯒꯅꯤꯀꯣ ꯁꯦꯡꯕ ꯍꯥꯏꯔꯗꯤꯀꯣ ꯑꯗꯨ ꯃꯣꯏꯒ ꯂꯩꯃꯤꯟꯅꯔꯒ꯫ ꯑꯩꯈꯣꯏ ꯆꯥꯅꯤꯡꯕꯗꯨꯁꯨ ꯆꯥꯕ ꯌꯥꯗꯦ ꯆꯠꯅꯤꯡꯕꯁꯨ ꯆꯠ ꯄ ꯌꯥꯗꯦ ꯑꯗꯨꯒꯨꯝꯕ ꯄꯨꯟꯁꯤꯁꯨ ꯑꯁ ꯌꯥꯝ ꯐꯕꯗꯤ ꯅꯠꯇꯦꯀꯣ꯫
ꯑꯁ ꯑꯩꯗꯤ ꯑꯦꯛꯖꯥꯝꯁꯨ ꯊꯥꯑꯦ ꯐꯣꯝ꯫ ꯑꯗꯨ ꯀꯨꯝꯁꯤꯗꯣ ꯑꯩ ꯐꯣꯝ ꯑꯅꯤ ꯑꯍꯨꯝ ꯐꯤꯜꯂꯞ ꯇꯧꯋꯦ ꯑꯗꯣ ꯑꯦꯛꯖꯥꯝꯁꯨ꯫ ꯊꯥꯕ ꯁꯨꯡꯆꯠ ꯆꯠꯇ꯭ꯔꯦ ꯑꯗꯨꯝ ꯇꯧꯈ꯭ꯔꯦ ꯑꯗꯣ ꯍꯧꯖꯤꯛꯐꯥꯎ꯫ ꯑ ꯕꯤꯠ ꯌꯥꯎꯗ꯭ꯔꯦ ꯍꯧꯖꯤꯛꯇꯤ ꯍꯥꯟꯅꯗꯤ ꯕꯤꯠ ꯌꯥꯎꯔꯝꯕꯅꯦ ꯑꯗꯣ ꯇꯦꯠꯇꯣ ꯈꯛꯇꯪꯗꯤ ꯑꯩꯅ ꯊꯥꯗꯕ ꯌꯥꯔꯣꯏ ꯁꯤꯗꯤ ꯑꯩ ꯇꯠꯆꯀꯅꯤꯅꯦ ꯏꯃꯥꯟꯅꯕꯒꯤ ꯘꯔꯤꯗ ꯏꯟꯅꯔꯒ ꯑꯩꯈꯣꯏ ꯑꯣꯖꯥ ꯑꯣꯏꯃꯤꯟꯅꯕꯒꯤ ꯃꯤꯒꯤ ꯘꯔꯤꯗ ꯏꯟꯅꯔꯒ ꯊꯥꯕꯅꯦ꯫ ꯅꯦ꯫ ꯀꯔꯤ ꯀꯔꯤ ꯍꯥꯞꯄꯗꯣ ꯊꯥꯗꯣ ꯆꯠꯀꯦ ꯍꯥꯏꯔꯁꯨ ꯑꯗꯨꯃꯥꯏꯅ ꯇꯧꯋꯦ ꯑꯗꯨ ꯇꯧꯋꯦ ꯑꯗꯥ ꯇꯧꯋꯦ ꯇꯧꯔꯒ ꯑꯗꯨꯝ ꯂꯩꯕ꯫
ꯎꯝ ꯍꯣꯏ ꯍꯣꯏ ꯑꯣꯏꯔꯝꯒꯅꯤ꯫
ꯎꯝ ꯊꯦꯡꯕꯗ ꯊꯦꯡꯕꯗ
ꯎꯝ꯫ ꯑꯁ ꯑꯩꯈꯣꯏꯒꯤ ꯆꯥꯕꯁꯦ꯫ ꯆꯥꯕ ꯊꯛꯄꯁꯦ ꯑꯩꯒꯤ ꯏꯃꯨꯡꯁꯦ ꯑꯩꯒꯤ꯫ ꯅꯨꯄꯥꯒꯤ ꯏꯃꯨꯡꯁꯦ ꯌꯥꯝ ꯐꯕꯅꯦ ꯃꯤꯈꯣꯏ ꯌꯥꯝ ꯐꯕꯅꯤ ꯍꯥꯏ ꯑꯗꯨ ꯑꯣꯏꯔꯁꯨ ꯀꯔꯤꯅꯣ ꯑꯩꯈꯣꯏꯗꯤ ꯑꯗꯒꯤ ꯑ ꯌꯥꯝ ꯄꯤꯛꯄ ꯑꯣꯏꯕ ꯀꯥꯟꯗꯥꯒꯤ ꯑꯩꯈꯣꯏꯒꯤ ꯑꯩꯈꯣꯏꯅ ꯆꯥꯕ ꯆꯥꯅꯤꯡꯕ꯫ ꯑꯗꯨ ꯇꯣꯉꯥꯟꯕ ꯂꯩꯌꯦꯀꯣ ꯑꯗꯨꯒꯨꯝꯕꯁꯦ ꯑꯩꯅ꯫ ꯑꯩꯈꯣꯏꯅ ꯑꯩꯈꯣꯏꯒꯤꯗꯤ ꯑꯁꯤ ꯆꯞ ꯆꯥꯕꯅꯤ ꯍꯥꯏꯅ ꯊꯣꯡꯕꯤꯕ ꯃꯇꯝꯗ ꯃꯣꯏꯁꯦ꯫ ꯃꯣꯏꯒꯤꯗꯤ ꯀꯥꯟꯅꯗꯕꯒꯨꯝꯕ ꯑꯗꯨꯒꯨꯝꯕ ꯂꯩꯕ ꯃꯇꯝꯁꯨꯏ
ꯂꯩꯌꯦ ꯎꯝ꯫
ꯑꯩꯅ ꯅꯍꯥꯟ ꯐꯖꯅ ꯊꯣꯡꯕꯅꯦꯕ ꯑꯩꯒꯤꯗꯤ ꯌꯥꯝ ꯍꯥꯎꯕ꯫ ꯃꯣꯏꯒꯤꯗꯤ ꯈꯔ ꯍꯥꯎꯇꯕ ꯃꯥꯜꯂꯦ ꯑꯗꯨ ꯅꯣꯔꯃꯦꯜꯗ ꯆꯥꯕ ꯃꯥꯜꯂꯦ꯫ ꯑꯗꯨ ꯃꯇꯝ ꯈꯔ ꯈꯔꯗꯤ ꯑꯗꯨꯝ ꯑꯩꯅ ꯊꯣꯡꯕꯁꯨ ꯌꯥꯝ ꯍꯧꯋꯦ ꯍꯧꯋꯦ ꯑꯁ ꯅꯪ ꯀꯃꯥꯏꯅ ꯊꯣꯝꯕ꯭ꯔꯥ ꯑꯗꯨꯒꯨꯝꯕꯁꯨ ꯌꯥꯝ ꯂꯩꯌꯦ꯫
ꯑꯗꯨ ꯑꯣꯏꯔꯁꯨ ꯅꯣꯡꯃ꯫ ꯨꯑꯗꯨꯒꯨꯝꯕꯗꯤꯀꯣ ꯑꯗꯨꯒꯨꯝꯕ ꯂꯩꯔꯤꯅꯤꯀꯣ ꯑꯗꯨꯁꯨ ꯑꯁ ꯍꯥꯟꯅ ꯂꯥꯛꯄ ꯀꯥꯟꯗꯅꯤ ꯏꯀꯥꯏꯕꯗꯨ ꯍꯦ ꯃꯣꯏꯒꯤ ꯌꯨꯝ ꯃꯤ ꯌꯝꯕꯒꯀꯣ꯫
ꯑꯦ ꯑꯣꯏꯒꯅꯤ ꯑꯁ ꯆꯥꯛ ꯊꯣꯡꯕ ꯌꯥꯝ ꯋꯥꯒꯅꯤ
ꯆꯥꯛ ꯊꯣꯡꯗꯣ ꯀꯨꯀꯔ ꯑꯆꯧꯕ ꯑꯃ ꯑꯄꯤꯛꯄ ꯑꯃ ꯑꯗꯨꯝ ꯊꯣꯡꯉꯤ꯫
ꯑꯦ ꯑꯁ ꯅꯣꯏꯒꯤ ꯐꯥꯏꯌꯔ ꯀꯨꯀꯔꯗꯒ ꯊꯣꯡꯉꯒ ꯑꯗꯨꯗꯤ ꯒ꯭ꯌꯥꯁꯇ ꯊꯣꯡꯒꯅꯤ꯫ ꯀꯣ ꯅꯣꯏꯗꯤ ꯑꯩꯈꯣꯏꯗꯤ ꯎꯗ ꯊꯣꯝꯅꯤ ꯐꯥꯏꯌꯔꯋꯣꯇ꯫
ꯑꯣ ꯑꯣ ꯑꯗꯨ ꯃꯤ ꯌꯥꯝꯅꯗꯤ ꯋꯥꯒꯅꯤ ꯑꯗꯣ꯫
ꯎꯝ ꯑꯗꯨꯒꯤ ꯃꯤ ꯁꯤꯛꯁꯇꯤꯟꯒꯨꯝꯕ ꯁꯨꯕ ꯀꯥꯟꯗ ꯑꯩꯈꯣꯏ ꯄꯨꯂꯞ ꯂꯥꯛꯇꯣꯏꯁꯤ ꯁꯤꯛꯁꯇꯤꯟꯅꯤꯕ꯫
ꯎꯝ꯫
ꯂꯩꯃꯤꯟꯄꯅ ꯁꯤꯛꯁꯇꯤꯟꯒꯨꯝꯕ ꯂꯥꯛꯑꯗꯤ ꯑꯁ ꯋꯥꯏꯑꯦ꯫
ꯂꯣꯏꯔꯍꯦ ꯑꯗꯨꯅꯕ ꯑꯅꯤꯁꯨ ꯀꯨꯀꯔꯗ ꯊꯣꯡꯉꯣꯅ ꯅꯣꯏꯁꯨ
ꯑ ꯍꯧꯖꯤꯛꯇꯤ ꯑꯗꯨ ꯃꯇꯝꯗꯗꯤ ꯀꯩꯅꯣ ꯇꯧꯔꯕ ꯑꯩꯒꯤ ꯑꯦ ꯃꯗꯨꯔ ꯂꯣꯅ ꯀꯨꯀꯔ ꯆꯥꯛ ꯆꯥꯅꯤꯡꯗꯤ
ꯏꯁꯤꯁ
ꯑꯗꯨꯒꯤ ꯌꯥꯗꯕ ꯑꯗꯣ ꯍꯧꯖꯤꯛ ꯗꯤ ꯑꯩ ꯄꯅꯤ ꯈꯛ ꯑꯣꯏꯕꯒꯤ ꯀꯨꯀꯔꯗ ꯊꯣꯡꯉꯁꯨ ꯀꯔꯤ ꯀꯔꯤ ꯇꯧꯔꯁꯨ ꯑꯗꯨꯝ ꯑ ꯑꯃ ꯍꯦꯛꯇ ꯑꯗꯨꯝꯌꯥꯏ ꯑꯗꯨꯒꯤ ꯍꯧꯖꯤꯛꯇꯤ ꯑꯩꯅ ꯍꯧꯒꯠꯅꯤꯡꯕ ꯃꯥ ꯇꯝꯗ ꯑꯗꯨꯝ ꯊꯦꯡ ꯊꯦꯡꯅ ꯇꯧꯔꯦ꯫
ꯑꯣ ꯐꯩ ꯐꯩ꯫
ꯑꯥ ꯐ꯭ꯔꯤ ꯂꯩꯔꯦꯗ ꯍꯧꯖꯤꯇꯤ꯫
ꯑꯗꯨꯅꯦ ꯑꯈꯣꯏ ꯅꯨꯄꯥ ꯑꯈꯣꯏꯒꯤ ꯅꯨꯄꯥ ꯉꯥꯛꯇ ꯂꯩꯔꯗꯤ ꯑꯈꯣꯏ ꯐ꯭ꯔꯤꯗ ꯀꯔꯤ꯫ ꯁꯨꯣꯏꯏꯅꯣ ꯇꯧꯕ ꯌꯥꯕꯀꯣ
ꯍ
ꯌꯥꯝ ꯂꯩꯃꯤꯟꯅꯔꯤꯗꯤ ꯍꯧꯒꯠꯄꯁꯨ ꯍꯧꯒꯠꯇꯕ ꯌꯥꯗꯕ꯫
ꯍ ꯑꯣꯏꯏꯦ ꯎꯝ
ꯊꯕꯛ ꯂꯩꯇ꯭ꯔꯁꯨ ꯃꯣꯏ ꯁꯨ ꯐꯥꯝꯗ ꯑꯗꯨꯝ ꯂꯩꯒꯗꯕ ꯑꯗꯨꯒꯨꯝꯕ ꯌꯥꯝ ꯂꯩꯕꯗꯣ
ꯍꯣꯏ ꯑꯣꯏꯕꯅꯦ ꯑꯗꯨꯃꯥꯏꯅ ꯇꯧꯕꯅꯦ ꯎꯝ꯫
ꯎꯝ ꯃꯣꯏꯅ ꯊꯕꯛ ꯇꯧꯔꯒ ꯑꯩꯈꯣꯏꯅ ꯔꯨꯝꯗ ꯂꯩꯕꯁꯨ ꯅꯨꯡꯉꯥꯏꯇꯕꯀꯣ
ꯍꯣꯏ ꯅꯨꯡꯉꯥꯏꯇ ꯀꯔꯤ ꯀꯔꯤ ꯃꯣꯏꯅ ꯑ ꯀꯔꯤ ꯀꯔꯤ ꯍꯥꯏꯗ꯭ꯔꯁꯨ ꯍꯥꯏꯔꯛꯀꯗ꯭ꯔꯅ ꯑꯈꯣꯏꯁꯨ ꯀꯝꯐꯣꯔꯇꯦꯕꯜ ꯑꯣꯏꯗꯦꯕ ꯅꯨꯡꯉꯥꯏꯇꯦꯕ ꯂꯩꯕꯗꫭ ꯋꯥꯈꯟ꯫
ꯍꯣꯏ ꯃꯣꯏ ꯐꯠꯇꯦ ꯍꯥꯏꯕꯗꯤ ꯅꯠꯇꯦ